ꯑ ꯇꯕꯔꯣ
ꯇꯥꯏꯌꯦ ꯅꯨꯡꯉꯥꯏꯔꯤꯕ꯭ꯔꯥ
ꯎ ꯉꯥꯏꯔꯤꯌꯦ ꯅꯪꯗꯤ
ꯅꯨꯡꯉꯥꯏꯔꯤ ꯍꯥꯏꯕ ꯇꯥꯔꯦ ꯅꯣꯏ ꯂꯣꯝꯗ ꯀꯔꯝ ꯇꯧ ꯕ꯭ꯔꯣ ꯅꯣꯡ ꯆꯨꯕ꯭ꯔꯣ ꯅꯣꯡ ꯍꯥꯡꯕ꯭ꯔꯣ
ꯑꯁ ꯅꯨꯡꯁꯥ ꯀꯟꯅ ꯁꯨꯔꯒ ꯅꯨꯡꯁꯥ ꯀꯟꯅ ꯁꯥꯔꯒ ꯂꯩꯌꯦ
ꯑꯩꯈꯣꯏꯗꯒ ꯆꯞ ꯃꯥꯟꯅꯔꯦꯅꯦ ꯑꯗꯨꯗꯤ ꯍꯣꯏ ꯑꯗꯨꯗꯤ ꯉꯁꯥꯏ ꯑꯌꯨꯛꯗꯣ ꯈꯔ ꯈꯔ ꯆꯨꯕꯅꯦ ꯑꯗꯣ ꯍꯧꯖꯤꯛꯇꯤ ꯐꯖꯅ ꯍꯪꯈ꯭ꯔꯦ ꯍꯧꯖꯤꯛꯇꯤ
ꯑꯥ
ꯑꯗꯣ ꯅꯪ ꯀꯩꯅꯣ ꯅꯪꯒꯤꯗꯤ ꯀꯔꯝ ꯇꯥꯎꯕ꯭ꯔꯣ ꯅꯪꯒꯤ ꯄꯦꯗꯤ ꯀꯔꯝ ꯇꯧꯕ꯭ꯔꯣ ꯐꯪꯗ꯭ꯔꯤꯕ꯭ꯔꯣ
ꯐꯪꯗ꯭ꯔꯤꯌꯦꯗ ꯑꯩꯒꯤꯗꯤ
ꯑꯗꯣ ꯀꯩꯗꯧꯉꯩꯒꯨꯝꯕ ꯐꯪꯉꯅꯤ ꯍꯥꯏꯕ꯭ꯔꯣ
ꯋꯥꯠꯂꯤ ꯏꯗ ꯈ꯭ꯔꯥ
ꯗꯦꯠ ꯀꯌꯥꯗꯅꯣ ꯅꯪꯅ ꯍꯥꯎꯕꯗꯣ
ꯁꯤꯗꯗꯣ ꯑ ꯍꯥꯎ ꯑꯗꯨ ꯊꯥ ꯑꯃ ꯁꯨꯔꯒ ꯅꯨꯃꯤꯠ ꯇꯔꯥ ꯁꯨꯕꯗ ꯄꯤꯒꯅꯦꯕ ꯑꯗꯣ ꯅꯦꯛꯁ ꯋꯤꯛꯇ ꯐꯪꯗ ꯐꯪꯉꯅꯤ ꯇꯥꯕ꯭ꯔꯣ ꯇꯕꯔꯣ
ꯃꯤ ꯂꯥꯡꯕ꯭ꯔꯣ ꯀꯝ ꯇꯧꯕ꯭ꯔꯣ
ꯅꯈꯣꯟ ꯇꯥꯗ꯭ꯔꯦ ꯀꯔꯤ ꯍꯥꯏꯕꯥ
ꯅꯪꯒꯤ ꯅꯈꯣꯟꯗꯣ ꯆꯥꯞ ꯆꯥꯈ꯭ꯔꯦ ꯑꯩꯉꯣꯟꯗ ꯇꯥꯗ꯭ꯔꯦ ꯑ ꯍꯧꯖꯤꯛ ꯑꯃꯨꯛꯀ ꯇꯥꯈ꯭ꯔꯦ
ꯎꯝ ꯅꯣꯏꯗꯗꯤ ꯏꯔꯥꯡꯒꯨꯝꯕꯗꯤ ꯀꯩꯁꯨ ꯂꯩꯇꯕ꯭ꯔꯣ
ꯏꯔꯥꯡ ꯂꯩꯇꯦꯗ ꯍꯧꯖꯤꯛꯀꯥꯟꯗꯤ ꯑꯩꯈꯣꯏꯗꯗꯤ ꯑꯗꯣꯝꯗ ꯀꯃꯥꯏꯅ ꯇꯧꯔꯤꯒꯦ
ꯅꯨꯡꯉꯥꯏꯔꯤ ꯍꯨꯖꯤꯛꯗꯤ
ꯑꯥ ꯉꯅꯨꯡꯁꯤꯗꯤ ꯀꯗꯥꯏꯗ ꯆꯠꯂꯨꯕ꯭ꯔꯣ
ꯉꯁꯤ ꯑꯩ ꯏꯪꯈꯣꯜ ꯆꯪꯉꯦ ꯑꯗꯨꯗꯒꯤ ꯑꯃꯨꯠ ꯊꯂꯛꯑꯦ ꯁꯤꯡꯗ ꯑꯃꯨꯠ ꯆꯠꯂꯦ ꯑꯃꯨꯛ ꯍꯜꯂꯛꯑꯦ ꯍꯧꯖꯤꯛꯇꯤ ꯌꯨꯝꯗ ꯂꯩꯔꯦ
ꯁꯤꯡꯗꯥꯗ ꯀ꯭ꯔꯤ ꯇꯧꯅꯤꯡꯉꯥꯏ ꯆꯠꯄ꯭ꯔꯣ
ꯑꯥ ꯃꯔꯣꯏ ꯃꯄꯥꯡ ꯌꫭꯟꯕ ꯆꯠꯂꯦ ꯑꯗꯨ ꯍꯜꯂꯛꯑꯦ ꯑꯗꯨ ꯍꯌꯦꯡ ꯁꯨ ꯊꯕꯛ ꯂꯩꯌꯦ ꯍꯌꯦꯡꯁꯨ ꯑ
ꯇꯌꯦ ꯇꯥꯏꯌꯦ ꯇꯥꯗꯕ꯭ꯔꯣ ꯑꯁꯅꯦ ꯋꯥꯛ ꯑꯁꯤ ꯅꯨꯡꯉꯥꯏꯗꯕ ꯃꯥꯜꯂꯦꯀꯣ ꯍꯣꯏ ꯍꯣꯏ ꯇꯥꯏꯌꯦ
ꯑꯩꯉꯣꯟꯗꯩꯗꯤ ꯇꯥꯏꯌꯦ ꯅꯪꯉꯣꯟꯗ ꯇꯥꯗꯕ꯭ꯔꯣ
ꯑ ꯍꯧꯖꯤꯛ ꯇꯥꯈ꯭ꯔꯦ ꯑꯃꯨꯛꯀ
ꯐ꯭ꯔꯥꯊꯅ ꯀꯟꯅ ꯇꯧꯔꯒ ꯂꯩꯌꯨꯀꯣ
ꯍꫭꯏ ꯍꫭꯏ
ꯆꯠꯄ ꯃꯐꯝ ꯈꯨꯗꯤꯡꯗ ꯆꯥꯕ ꯊꯛꯄ ꯈꯨꯗꯤꯡꯗ ꯏꯁꫭꫪꯉꯣꯟꯗ ꯍꯩꯔꯒ ꯐꯖꯅ ꯅꯤꯔꯒ ꯈꯔ ꯂꯩꯌꯣ ꯅꯣꯏꯁꯨ ꯂꯥꯞꯅ ꯂꯩꯕꯅꯤꯅ ꯅꯣꯏꯕꯨ ꯈꯜꯂꯗꯤ ꯋꯥꯈꯟꯁꯦ ꯂꯩꯇꯥꯐꯝ ꯈꯪꯗꯦ ꯅꯨꯡꯉꯥꯏꯐꯝ ꯈꯪꯗꯦ
ꯍꯣꯏ ꯍꯣꯏ
ꯅꫭꯏ ꯀꯩꯅꯣ ꯎꯝ ꯗꫭ ꯍꯥꯏꯕ ꯌꯥꯕ꯭ꯔꯣꯅꯦ
ꯀꯔꯤꯔꯣ ꯕꯕꯥꯈꯣꯏꯗꯤ ꯀꯔꯤ ꯇꯧꯔꯤꯕ꯭ꯔꯣ ꯍꯥꯏꯕꯅꯤꯅ
ꯅꯨꯡꯉꯥꯏꯔꯤ ꯂꯥꯎ ꯆꯠꯈꯤꯌꯦ
ꯑꯥ
ꯑꯩꯈꯣꯏ ꯀꯩꯅꯣ ꯉꯁꯤꯗꯤ ꯍꯤ ꯅꯥꯄꯤ ꯍꯤꯗꯥꯛ ꯁꯤꯕꯒꯤ ꯀꯞꯄ ꯆꯠꯈꯤꯅꯤꯅ ꯆꯠꯈꯤꯕꯅꯤ ꯍꯜꯂꯛꯗ꯭ꯔꯤ
ꯑꯣ
ꯉꯁꯥꯏ ꯑꯌꯨꯛ ꯉꯟꯇꯥꯒ ꯆꯠꯂꯦꯗꯤ ꯍꯧꯖꯤꯛ ꯍꯜꯂꯛꯈ꯭ꯔꯗꯧꯅꯦ ꯃꯥ ꯊꯦꯡꯅ ꯆꯠꯈꯤꯕ
ꯉꯁꯤ ꯑꯌꯨꯛꯀꯤ ꯆꯥꯛꯗꯤ ꯆꯥꯔꯕ ꯅꯠꯇ꯭ꯔꯣ
ꯆꯥꯈ꯭ꯔꯦ
ꯏꯁꯥꯡ ꯆꯥꯕ꯭ꯔꯥ
ꯑꯩꯈꯣꯏ ꯗꯥꯜ ꯆꯥꯏ ꯑꯗꯨꯒ ꯑꯥꯂꯨ ꯀꯉꯥꯎ ꯑꯃ
ꯑꯗꯨꯗ ꯃꯐꯝꯗꯨꯗ ꯆꯥꯕ꯭ꯔꯣ ꯅꯣꯏꯅ ꯑꯥꯗꯩ ꯊꯣꯡꯉꯒ ꯆꯥꯕ꯭ꯔꯣ
ꯑꯁꯤꯗ ꯃꯐꯝꯗꯒꯤ ꯆꯥꯏꯌꯦ
ꯍꯣꯔꯦꯟ ꯅꯨꯡꯗꯥꯡꯁꯨ ꯑꯗꯨꯗꯒꯤ ꯆꯥꯔꯒ ꯍꯟꯒꯗꯧꯕ ꯅꯠꯇ꯭ꯔꯣ
ꯍꯣꯔꯦꯟ ꯅꯨꯡꯗꯥꯡꯁꯦ ꯈꯪꯗꯦ ꯏꯟꯖꯥꯡ ꯍꯥꯎꯗ꯭ꯔꯗꯤ ꯌꯨꯝꯗ ꯊꯣꯡꯔꯒ ꯆꯥꯒꯅꯤ
ꯈꯔ ꯄꯩꯁꯥ ꯈꯔ ꯏꯟꯀꯝ ꯆꯥꯎꯅꯕ ꯑꯗꯨꯗ ꯑꯗꯨꯝ ꯆꯠꯊꯣꯛꯑꯅꯦ
ꯌꯣꯠꯄ ꯉꯝꯗꯦꯅꯦ ꯏꯟꯖꯥꯡꯁꯤꯡꯁꯦ
ꯊꯕꯛ ꯁꯨꯗꯕꯗꯨꯕꯨ ꯈꯥꯖꯤꯛ ꯈꯥꯖꯤꯛ ꯆꯥꯔꯁꯨ ꯌꯥꯏ ꯀꯩꯅꯣ ꯅꯣꯏꯔꯒ ꯂꯩꯕꯁꯤꯔꯣ ꯑꯗꯦ ꯄꯩꯁꯥꯕꯨ ꯑꯩꯈꯣꯏ ꯀꯩꯅꯣꯗ ꯇꯨꯝꯈꯠꯂꯤꯗꯤ ꯐꯔꯤꯅꯦ
ꯍꯨꯝ
ꯄꯩꯁꯥ ꯃꯔꯨꯞꯀꯤ ꯍꯨꯟꯐꯝ ꯂꯩꯇꯦ ꯍꯨꯟꯅꯕ ꯂꯩꯇꯦ ꯀꯩꯅꯣꯒꯤ
ꯎꯝ
ꯄꯩꯁꯥ ꯆꯠꯀꯗꯕ ꯃꯐꯝ ꯌꯥꯝ ꯂꯩꯑꯦ ꯀꯩꯅꯣꯒꯤꯁꯨ ꯑꯃꯨꯛꯀ ꯍꯨꯟꯅꯕ ꯊꯣꯛꯂꯅꯤ ꯄꯩꯁꯥ ꯀ꯭ꯔꯝ ꯀ꯭ꯔꯝ ꯇꯧꯅꯕ ꯑꯩ ꯅꯣꯡꯃꯗꯤ ꯍꯥꯡꯅꯤꯡꯕꯅꯦꯕ ꯑꯗꯨ ꯐꯣꯟꯁꯤꯅ ꯅꯦꯠꯋꯥꯛꯁꯤꯅ ꯁꯨꯡꯌꯥ ꯌꯥꯗꯕ ꯑꯗꯣ ꯉ ꯑꯁꯤꯐꯥꯎꯁꯤꯗꯤ ꯍꯧꯖꯤꯛ ꯐꯥꯎꯁꯤꯗꯤ ꯅꯦꯋꯥꯛ ꯈꯔ ꯂꯩꯕꯒꯤ ꯑꯩ ꯉꯥꯡꯕꯅꯦꯕ
ꯃꯔꯨꯞꯒꯤ ꯀꯌꯥ ꯍꯨꯟꯕ ꯌꯥꯎꯕ꯭ꯔꯣ ꯍꯥ
ꯍꯥꯥ
ꯅꯪꯒꯤꯗꯣ ꯌꯥꯗꯦ ꯑꯗꯨꯃꯥꯏꯅ ꯍꯥꯏꯕ ꯌꯥꯗꯦ ꯇꯥꯕ꯭ꯔꯣ
ꯇꯥꯏꯌꯦ
ꯑ ꯑꯦ
ꯏꯆꯦ ꯈꯣꯏꯒꯁꯨ ꯑꯗꯨꯝ ꯐꯥꯎꯅꯕ꯭ꯔꯣ ꯇꯥꯕ꯭ꯔꯣ
ꯇꯥꯢꯌꯦ
ꯏꯆꯦꯈꯣꯏꯒ ꯑꯗꯨꯝ ꯐꯥꯎꯅꯕ꯭ꯔꯣ ꯚꯥꯏ ꯔꯤꯂꯥꯏꯟꯁꯁꯨꯨꯈ ꯏꯆꯦꯃꯣꯂꯨ ꯈꯣꯢꯒ
ꯑꯗꯨ ꯌꯥꯗꯦꯍꯦ ꯅꯪꯁꯨ ꯀꯔꯤꯅꯣꯍꯦ
ꯑ ꯑ ꯎꯝ
ꯀꯩꯅꯣ ꯅꯣꯛꯂꯒ ꯂꯩꯔꯤꯗꯨꯕꯨ ꯀꯔꯤꯅꯣꯍꯦ
ꯍ ꯀꯔꯤ ꯌꯦꯟꯖꯥꯡ ꯊꯣꯡꯗꯨꯢꯔꯣ ꯅꯪ ꯅꯪꯗꯤ
ꯍꯧꯖꯤꯛꯇꯤ ꯑꯩ ꯀꯩꯅꯣ ꯊꯣꯡꯒꯅꯤ ꯕꯕꯥꯅ ꯀꯩꯅꯣ ꯂꯩꯥꯏꯔꯛꯄ ꯊꯣꯡꯒꯅꯤ ꯑꯗꯨꯒ ꯄꯦꯛꯀꯦꯌꯥꯁꯨ ꯊꯣꯡꯒꯅꯤ ꯁꯥꯎꯒꯔꯤꯒ ꯄꯦꯛꯀꯦꯌꯥꯁꯨ ꯊꯣꯡꯒꯅꯤ
ꯑꯁ ꯀꯗꯥꯏꯗꯒꯤ ꯄꯦꯡꯀꯌꯥꯔꯣꯅꯦ ꯀꯗꯥꯏꯗꯒꯤꯔꯣꯕ
ꯆꯥꯡ
ꯍꯥ
ꯏꯪꯈꯣꯜꯗꯒꯤ ꯐꯪꯕ ꯏꯪꯈꯣꯜꯗꯒꯤ
ꯑꯥ
ꯢꯟꯈꯣꯡꯗꯒꯤ ꯐꯪꯕꯅꯦ ꯑꯩꯈꯣꯏꯗꯤ ꯌꯦꯟꯆꯥꯡ ꯍꯥꯎꯗꯧꯔꯤ ꯅꯣꯏꯗꯤ ꯈꯪꯗ꯭ꯔꯦ ꯀꯔꯤ ꯆꯥꯗꯕ꯭ꯔꯥ ꯌꯨꯝꯗ ꯍꯣꯔꯦꯟ ꯅꯪ ꯄꯨꯡ ꯀꯌꯥꯗ ꯍꯟꯒꯗꯕ꯭ꯔꯣ
ꯄꯨꯡ ꯇꯔꯥ ꯑꯗꯨꯋꯥꯏꯗ
ꯅꯨꯡꯇꯤꯒꯤ ꯑꯗꯨꯃꯥꯢꯏ ꯄꯨꯡ ꯇ꯭ꯔꯥꯗ ꯍꯥꯟꯕ꯭ꯔꯣ
ꯎꯝ
ꯏꯃꯟꯗꯔꯣꯅꯦ
ꯅꯣꯏ ꯃꯤꯗꯥꯝꯈꯣꯏ ꯂꯩꯕ꯭ꯔꯣ
ꯑꯧ ꯂꯩꯌꯦ
ꯍꯧꯖꯤꯛ ꯃꯤ ꯀꯌꯥꯀꯨꯝꯕ ꯂꯩꯕ꯭ꯔꯣ ꯃꯤ ꯌꯥꯝꯕ꯭ꯔꯣ
ꯃꯤ ꯌꯥꯝ ꯂꯩꯗꯥ ꯑꯣ ꯍꯟꯒꯤꯒꯦ ꯌꯥꯕ꯭ꯔꯣ ꯎꯝ
ꯅꯠꯇꯕ꯭ꯔꯣ
ꯍꯧꯖꯤꯛ ꯀꯥꯟꯁꯤ ꯁꯤꯠꯇꯦꯗ
ꯍꯧꯖꯤꯛ ꯀꯥꯟꯁꯤ ꯂꯣꯏ ꯅꯨꯡꯉꯥꯏꯇꯕ ꯃꯥꯜꯂꯦꯅꯦ ꯂꯣꯏꯅ ꯅꯨꯡꯉꯥꯏꯇꯦ ꯅꯨꯡꯉꯥꯏꯇꯦ ꯑꯗꯨꯝ ꯍꯥꯏꯔꯤꯅꯦ
ꯎꯝ
ꯅꯤꯅ ꯈꯥꯟꯗꯦ
ꯃꯇꯝ
ꯋꯥꯏꯌꯦ ꯑꯁ ꯏꯇꯣꯝꯗ ꯊꯕꯛ ꯁꯨꯔꯒ ꯂꯩꯕꯒꯤ ꯋꯥꯏꯑꯦ ꯑꯩ ꯏꯃꯨꯡꯒꯤꯁꯨ ꯏꯇꯣꯝꯗ ꯑꯥ ꯂꯝꯗ ꯏꯪꯈꯣꯟꯗꯁꯨ ꯑꯗꯨ ꯏꯇꯣꯝꯗ ꯑꯩ ꯋꯥꯒꯔꯦ ꯀꯔꯤ ꯇꯧꯗꯣꯏꯅꯣ ꯈꯪꯗꯦ
ꯅꯪꯅ ꯉꯝ ꯉꯝꯅꯤ ꯍꯥꯏ ꯅꯣꯡꯃ ꯅꯣꯡꯃꯒꯤ ꯈꯔ ꯈꯔ ꯁꯨꯕ ꯇꯥꯕꯅꯦ
ꯉꯝꯅꯕ ꯈꯔꯗꯤ ꯁꯨꯔꯕꯅꯤꯅꯦ ꯑꯗꯨ ꯑꯣꯏꯔ ꯑꯗꯨꯝ ꯉꯝꯂꯛꯇꯦꯕ
ꯁꯣꯁꯥꯏꯇꯤꯒꯤ ꯐꯥꯏꯟꯅ ꯌꯥꯝꯕꯒ ꯃꯤ ꯌꯥꯝ ꯂꯥꯛꯍꯧꯕ꯭ꯔꯣ ꯍꯧꯖꯤꯛ ꯅꯈꯣꯏꯗ
ꯃꯤꯜ ꯌꯥꯝꯗꯦꯗ ꯑꯍꯨꯝ ꯉꯥꯛꯇ ꯂꯩꯌꯦ
ꯑꯣꯥ
ꯅꯣꯏ ꯑꯗꯨꯗ ꯂꯩꯕꯗꯣ ꯑꯩꯈꯣꯏꯒꯤ ꯃꯤꯗꯨꯒ ꯑꯗꯨꯝ ꯄꯥꯎꯗꯤ ꯐꯥꯎꯅꯕ꯭ꯔꯣ
ꯑꯣꯏ ꯐꯥꯎꯅꯩ ꯍꯣꯢ
ꯐꯥꯎꯅꯧ ꯐꯥꯎꯅꯧ ꯃꯔꯛ ꯃꯔꯛꯗ ꯑꯗꯨꯝ ꯐꯥꯎꯅꯧ ꯐꯥꯎꯅꯗ꯭ꯔꯗꯤ ꯀꯩꯁꯨ ꯇꯧꯕ ꯑꯩꯈꯣꯏꯅ ꯇꯧꯔꯗ꯭ꯔꯁꯨ ꯅꯣꯏꯗꯤ ꯍꯤ ꯍꯤꯛꯇ ꯈꯔ ꯈꯔ ꯇꯧꯔꯛꯑꯅꯤ ꯑꯩꯈꯣꯏꯗ ꯑꯩꯅ ꯇꯧꯔꯗ꯭ꯔꯗꯤ ꯁꯨꯛꯇꯧ ꯇꯧꯔꯗꯤꯅꯦ ꯅꯈꯣꯏꯁꯨ
ꯍꯩꯌꯦ
ꯇꯥꯕ꯭ꯔꯣ
ꯇꯥꯏꯌꯦ ꯇꯥꯏꯌꯦ
ꯑꯩꯅ ꯐꯣꯟ ꯇꯧꯔꯗ꯭ꯔꯁꯨ ꯅꯣꯏ ꯑꯗꯨꯝ ꯇꯧꯔꯛꯎꯕ
ꯍꯣꯏ ꯍꯣꯏ
ꯇꯥꯕ꯭ꯔꯣ
ꯇꯥꯏꯌꯦ ꯇꯥꯗꯕ꯭ꯔꯣ ꯅꯪꯉꯣꯟꯗ
ꯎꯝ ꯎꯝ ꯇꯥꯏ ꯇꯥꯏ ꯎꯝ ꯎꯝ ꯇꯥꯏꯌꯦ ꯇꯥꯏꯌꯦ ꯍꯧꯖꯤꯛꯤ ꯅꯣꯡ ꯍꯥꯡꯉꯦꯕ
ꯅꯨꯡꯁꯥ ꯀꯟꯅ ꯁꯥꯔꯒ ꯂꯩꯌꯦꯗ ꯅꯣꯡ ꯆꯨꯏ ꯅꯣꯡ ꯇꯥꯗꯦ
ꯍꯧꯖꯤꯛꯁꯦ ꯇꯥꯗꯦ
ꯇꯥꯗꯦ ꯍꯣꯏ
ꯎꯝ ꯑꯩꯈꯣꯏꯗꯗꯤ ꯑꯃꯨꯛ ꯇꯥꯒꯗꯕꯒꯨꯝꯅ ꯂꯩꯍꯧꯔꯦ ꯕ ꯑꯌꯨꯛ ꯅꯨꯡꯗꯥꯡ ꯆꯥꯕ ꯊꯛꯄꯗꯣ
ꯎꯝ
ꯇꯥꯕ꯭ꯔꯣ
ꯇꯥꯏ ꯍꯣꯏ
ꯑꯌꯨꯛ ꯀꯥꯡꯒꯨꯝꯕꯁꯨ ꯆꯤꯛꯍꯟꯒꯅꯨꯀꯣ
ꯎꯝ
ꯁꯥ ꯐꯅꯕ ꯇꯧꯋꯣ ꯈꯪꯕ꯭ꯔꯣ
ꯍ ꯍꯣꯏ
ꯇꯥꯕ꯭ꯔꯣ
ꯇꯥꯏꯌꯦ ꯍꯣꯏ ꯇꯥꯗꯕ꯭ꯔꯣ꯫
ꯐꯅꯦꯠꯀꯨꯝ ꯈꯣꯡꯒ꯭ꯔꯥꯎꯒꯨꯝꯕ ꯐꯨꯔꯤꯠꯀꯨꯝꯕ ꯑꯆꯣꯏꯕ ꯍꯥꯞꯆꯤꯜꯂꯣ꯫ ꯑꯗꯨꯒ ꯀꯥꯡꯒꯨꯝꯕ ꯆꯤꯛꯍꯟ ꯒꯅꯣ ꯍꯧꯖꯤꯛ ꯃꯇꯝꯁꯦ ꯀꯥꯡꯒꯨꯝꯕ ꯌꯥꯝꯕ ꯃꯇꯝꯅꯦꯕ꯫
ꯍꯣꯏ ꯍꯣꯏ
ꯅꯁꯥ ꯅꯁꯥꯗꯣ ꯅꯥꯅꯕ ꯅꯥꯒꯅꯤ ꯅꯥꯔꯣꯏ ꯗꯅꯕ ꯅꯁꯥꯗꯣ ꯐꯖꯅ ꯆꯤꯛꯁꯤꯟꯅ ꯂꯩꯌꯣ꯫ ꯇꯥꯕ꯭ꯔꯣ꯫
ꯎꯝ ꯍꯣꯏ ꯍꯣꯏ ꯇꯥꯏ
ꯅꯥꯈ꯭ꯔꯗꯤ ꯎꯄꯥꯏ ꯂꯩꯇꯦꯕ ꯅꯥꯗꯅꯕ ꯍꯣꯠꯅꯒꯗꯧꯕꯅꯤ ꯑꯩꯈꯣꯏꯅ ꯇꯨꯝꯕꯗ ꯆꯥꯕꯗ ꯑꯌꯨꯛ ꯉꯟꯇꯥ ꯉꯟꯇꯥ ꯍꯧꯒꯠꯂꯒ ꯏꯁꯤꯡꯗꯣ ꯒꯤꯂꯥꯁ ꯑꯃ ꯆꯥꯎꯕꯗꯨ ꯄꯤꯛ ꯊꯟꯅ ꯊꯟꯅ ꯊꯥꯛꯑꯣ ꯏꯁꯤꯡ ꯌꯥꯝ ꯊꯥꯛꯑꯣꯀꯣ ꯏꯁꯤꯡ ꯏꯁꯤꯡ ꯊꯛꯄꯕꯁꯤꯅ ꯈ꯭ꯋꯥꯏꯗꯒꯤ ꯐꯔꯕꯅꯦ ꯏꯁꯤꯡ ꯊꯥꯛꯄꯕꯁꯤꯅ
ꯇꯥꯕ꯭ꯔꯣ
ꯎꯝ ꯇꯥꯏꯌꯦ꯫